ꯍꯜꯂꯣ
ꯇꯥꯔꯦ
ꯇꯥꯔꯕ
ꯆꯥꯛ ꯆꯥꯔꯕꯣ
ꯆꯥꯔꯦ ꯆꯥꯔꯦ
ꯌꯥꯝ ꯊꯨꯏꯏꯅ
ꯑꯩꯔꯣ ꯑꯩꯗꯣ ꯆꯥꯛ ꯇꯣ ꯉꯁꯥꯏꯅ ꯆꯥ ꯊꯛꯆꯜꯂꯨꯕꯩ ꯊꯦꯡꯃꯟꯕꯩ ꯆꯥꯅꯤꯡꯗ꯭ꯔꯕ ꯗꯣ ꯈꯣꯏ ꯑꯇꯩ ꯀ꯭ꯋꯥ ꯆꯥꯕ ꯊꯦꯡꯉꯦ ꯆꯥꯛ ꯊꯦꯡꯕ ꯆꯥꯛ ꯌꯥꯝ ꯆꯥꯅꯤꯡꯗꯦꯅ ꯈꯤꯇꯪ ꯆꯥꯔꯦ ꯑꯗꯨꯗꯨꯒꯤ ꯍꯧꯔꯥ ꯑꯃꯒ ꯇꯧꯔꯦ
ꯑꯁ ꯕꯣꯔꯥ ꯑꯈꯣꯏꯅꯅꯦ ꯑꯩꯈꯣꯏꯒꯤ ꯑꯗꯨ ꯑꯣ ꯏꯔꯣꯜꯂꯦ ꯏꯔꯣꯝꯕꯥ ꯑꯃꯒ ꯀꯥꯡꯍꯧ ꯑꯃꯒ ꯑꯩꯒꯤ ꯕꯣꯔꯥꯁꯨ ꯌꯥꯝ ꯄꯥꯝꯃꯦꯕ ꯑꯗꯣ ꯑꯦꯝ ꯌꯨꯗ ꯂꯥꯛꯄ ꯍꯥꯏꯔꯒ ꯑꯦꯝ ꯌꯨꯒꯤꯅꯦ ꯇꯥꯡꯈꯨꯜ ꯍꯣꯇꯦꯜꯗꯣ ꯑꯗꯨ ꯌꯥꯝ ꯍꯥꯎꯕꯅꯦꯉꯣ ꯅꯪ ꯆꯥꯔꯛꯄ꯭ꯔ
ꯑ ꯀꯩꯅꯣꯒꯤꯗꯔꯣ ꯇ꯭ꯔꯥꯐꯤꯛ ꯑꯂꯦꯟ ꯃꯅꯥꯛꯀꯤꯗ ꯑꯃ
ꯑ ꯃꯇꯩ ꯃꯅꯥꯎ ꯑꯣꯏ ꯑꯗꯨꯏꯔꯣ ꯑꯃ ꯍꯣꯏ ꯀꯩꯅꯣꯒꯤ ꯇ꯭ꯔꯥꯐꯤꯛ ꯑꯥꯏꯂꯦꯟ ꯅꯠꯇꯔ ꯇ꯭ꯔꯥꯐꯤꯛ ꯑꯥꯏꯂꯦꯟ ꯂꯣ ꯑ ꯀꯩꯅꯣꯒꯤ ꯍꯣꯏ ꯍꯣꯏ ꯍꯣꯏ ꯍꯣꯏ ꯍꯣꯏ ꯑꯗꯨꯗꯣ
ꯑꯗꯨ ꯑꯩꯅ ꯆꯥꯕꯗꯗꯤ ꯌꯥꯝ ꯀꯟꯅ ꯍꯥꯎꯕ ꯑꯣꯏꯔꯛꯇꯦ ꯃꯤ ꯌꯥꯝ ꯍꯥꯎꯋꯦ ꯍꯥꯏꯌꯦꯕ ꯑꯗꯨ ꯇꯧꯕꯇꯕꯨ ꯑꯩꯅ ꯑꯩꯗꯣ ꯕꯦꯖꯅꯦ ꯆꯥꯏꯗꯣꯀꯣ ꯀꯩꯅꯣ ꯆꯥꯔꯝꯗꯦꯕ ꯌꯦꯔꯨꯝꯒ ꯆꯤꯛꯀꯟꯒ ꯑꯝꯇ ꯆꯥꯔꯝꯗꯦ ꯍꯧꯖꯤꯛꯄꯨꯗꯤ ꯌꯦꯔꯨꯝ ꯈꯔ ꯆꯥꯔꯦ ꯆꯤꯛꯀꯟꯗꯤ ꯆꯥꯗ꯭ꯔꯦꯕ
ꯑꯣ ꯑꯣ ꯍꯥꯟꯅ ꯆꯥꯔꯝꯃꯒ ꯍꯥꯏꯗꯤ ꯍꯥꯟꯅꯗꯤ ꯆꯥꯔꯝꯕꯔꯣ ꯆꯤꯀꯟ
ꯆꯥꯔꯝꯃꯦ ꯅꯣꯡꯃꯅꯦ ꯈꯝ ꯕ꯭ꯔꯥ ꯀꯅꯣ ꯑꯩꯈꯣꯏꯒꯤ ꯐ꯭ꯔꯤꯖ ꯇ ꯊꯝꯕ ꯌꯦꯟꯊꯣꯡꯐꯝꯒ ꯀꯩꯅꯣꯒ ꯌꯦꯔꯨꯝ ꯑꯐꯨꯠꯄꯗꯣ ꯑꯐꯨꯠꯄ ꯑꯊꯣꯡꯕ ꯑꯣꯏꯔ ꯃꯥꯜꯂꯦ ꯑꯅꯤ ꯂꯩꯕ ꯑꯗ ꯏꯟꯖꯥꯡ ꯃꯊꯦꯜ ꯑꯅꯤ ꯂꯩꯕꯗꯨꯗ ꯊꯤꯕꯣꯡꯗꯣ ꯂꯥꯎꯔꯅꯤꯅ ꯑꯅꯤꯗꯣ ꯆꯥꯕ ꯌꯥꯝ ꯆꯥꯕꯁꯨ ꯅꯠꯇꯦ ꯇꯦ ꯗꯨꯒꯅꯦ ꯢꯕꯦꯝꯃ ꯅꯥꯪꯕꯨ ꯈꯅꯥꯎꯁꯦ ꯍꯦꯛꯇꯅꯦ ꯀꯩꯅꯣ ꯑꯩꯈꯣꯏꯒꯤ ꯂꯦꯐ ꯁꯥꯏꯠꯀꯤ ꯑꯩꯈꯣꯏ ꯈꯅꯥꯎ ꯖꯣꯒꯤ ꯃꯈꯥꯖꯦ ꯍꯦꯛꯇ ꯆꯥꯎꯊꯣꯛ ꯃꯝꯁꯀꯤ ꯇꯥꯏꯞꯇ ꯇꯧꯔꯛꯇꯅꯅꯦ ꯑꯩꯅ ꯀꯩꯅꯣꯁꯤꯕꯨ ꯀꯩꯅꯣꯁꯤꯕꯨꯅ ꯁꯨꯝ ꯅꯥꯜꯂ ꯌꯦꯡꯉꯦ ꯑꯗꯨꯒꯅꯦ ꯆꯥꯎꯊꯣꯔꯛꯏꯔꯥ ꯀꯩꯅꯣ ꯈꯜꯂꯦꯕꯀꯣ ꯑꯩꯅꯗꯤ
ꯑꯥ ꯑꯥ
ꯆꯥꯎꯔꯛ ꯏꯃꯥꯜꯂꯦ ꯆꯥꯎꯔꯛ ꯏꯃꯥꯜꯂꯦ ꯀꯩꯅꯣꯅꯦꯅ ꯆꯥꯛ ꯆꯥꯆꯥꯅ ꯁꯨꯝ ꯄꯥꯏꯕ ꯁꯨꯝ ꯆꯥꯎꯈꯠ ꯁꯨꯝ ꯆꯥꯎꯈꯠ ꯁꯣꯔꯁꯦ ꯐꯨꯜꯂꯛꯑꯕ ꯏꯕꯦꯝꯃ ꯅꯪꯕꯨ ꯑꯗꯨꯒꯅꯦ ꯑꯩꯁꯦ ꯁꯦ ꯑꯩꯈꯣꯏ ꯃꯥꯅ ꯅꯥꯟꯒꯅꯣ ꯍꯥꯏꯌꯦ ꯑꯗꯨꯒꯅꯦ ꯑꯩꯈꯣꯏꯅ ꯀꯩꯅꯣ ꯇꯧꯔꯁꯦꯅ ꯗꯣꯛꯇꯔ ꯆꯠꯂꯁꯦꯅ ꯍꯥꯏꯔꯦ ꯑꯗꯨꯒꯗꯤꯅꯦ ꯗꯣꯛꯇꯔ ꯆꯠꯂꯝꯗꯥꯏꯗꯨꯗꯗꯤ ꯑꯩꯅ ꯅꯥꯟꯕ ꯈꯔ ꯐꯕꯗ ꯈꯤꯇꯪꯗꯤ ꯍꯟꯊꯔꯦ ꯍꯦꯛꯇꯅꯦ ꯕꯣꯣꯟꯒꯔ ꯀꯥꯔꯒ ꯇꯧ ꯂꯩꯔꯗꯅꯅꯦ ꯕꯦꯝꯃ ꯑꯥ ꯑꯩꯅ ꯍꯦꯛ ꯍꯦꯛ ꯌꯦꯡꯕ ꯍꯣꯃꯤꯌꯣꯄꯦꯊꯤꯒꯤ ꯗꯣꯛꯇꯔ ꯅꯨꯄꯥ ꯑꯃ ꯂꯩꯌꯦꯕꯀꯣ ꯁꯤꯡꯖꯃꯩꯗ ꯑꯗꯨꯗꯨꯗꯅꯦ ꯐꯣꯟ ꯇꯧꯔꯦ ꯑꯥꯔꯖꯦꯟꯇꯀꯤꯅꯦꯅ ꯑꯗꯨꯒꯅꯦ ꯆꯠꯂꯦ ꯑꯗꯨꯒꯅꯦ ꯀꯩꯁꯨ ꯇꯧꯔꯣꯏꯗ ꯀꯩꯁꯨ ꯇꯧꯔꯣꯏꯗꯅ ꯍꯥꯏꯌꯦ ꯑꯁ ꯑꯩꯗꯤ ꯋꯥꯈꯜꯗ ꯌꯥꯝ ꯐꯔꯦꯕꯀꯣ ꯑꯗꯩ ꯏꯃꯥꯟꯅꯕꯤ ꯑꯇꯩꯇ ꯂꯤꯕ ꯀꯥꯟꯗ ꯑꯗꯨꯅꯤ ꯊꯥꯏꯅꯒꯤ ꯈꯣꯏ ꯀꯩꯅꯣꯝꯃ ꯍꯥꯏꯕꯅꯤ ꯑꯗꯣ ꯈꯣꯏꯒꯤ ꯀꯩꯅꯣꯝꯒ ꯇꯩꯔ ꯐꯩ ꯍꯥꯏꯕꯅꯤ ꯀꯥꯏ ꯃꯣꯏꯅꯗꯤ ꯌꯥꯝ ꯀꯦꯌꯔꯂꯦꯁ ꯑꯣꯏꯅꯒ ꯍꯥꯏꯌꯦꯕꯣ ꯍꯥꯏꯗꯤ ꯍꯥꯏꯗꯤ ꯑꯅꯥ ꯑꯗꯣ ꯊꯥꯖꯗꯕꯗꯣ ꯑꯦꯂꯔꯖꯤ ꯇꯧꯕꯗ ꯌꯥꯝ ꯁꯥꯊꯤꯕꯁꯨ ꯑꯩꯈꯣꯏ ꯈꯪꯗꯦꯗꯅ ꯑꯩꯈꯣꯏ ꯑꯩꯖꯨ ꯈꯪꯗꯦꯕ ꯃꯇꯝꯗꯨꯗ ꯏꯁꯥꯗ ꯊꯣꯛ ꯇꯝꯅꯤꯅ ꯅꯠꯇꯔ? ꯑꯗꯨꯒꯅꯦ ꯅꯪꯕꯨ ꯗꯣꯛꯇꯔꯗꯨꯅ ꯀꯩ ꯍꯥꯏꯔꯛꯏ ꯈꯪꯕꯔ ꯂꯥꯁꯇ ꯈꯤꯇꯪ ꯍꯤꯡꯊꯅ ꯄꯨꯔꯛꯑꯝꯃꯒ ꯑꯩꯥꯏ ꯁꯤ ꯌꯨ ꯏꯟꯖꯟꯕꯩ ꯋꯥꯅꯦꯅꯦ꯫ ꯑꯃꯇꯪꯅ ꯌꯦꯡꯉꯨꯅꯦ?
ꯑꯗꯨꯅꯦ ꯍꯥꯏꯁꯦ ꯇꯜꯂꯦ ꯑꯗꯣ ꯅꯪꯅ ꯉꯁꯥꯏ ꯁꯣꯔ ꯐꯨꯟꯒꯦ ꯇꯧꯔꯦ ꯍꯥꯏꯕꯗꯣ ꯑꯗꯨꯅꯦ ꯑꯗꯨꯕꯨꯔꯅꯦ ꯅꯥꯇꯩ ꯆꯥꯗ꯭ꯔꯗꯤ ꯌꯡꯉꯨꯅꯦ꯫
ꯑꯗꯨꯅꯦ ꯃꯥ ꯍꯥꯏꯁꯦ ꯅꯪ ꯅꯔꯥꯏꯕꯛ ꯐꯩꯌꯦꯅ ꯅꯪ ꯀꯃꯥꯏꯅ ꯇꯧꯔꯛꯏꯅꯣ ꯁꯤ ꯍꯦꯛ ꯇꯧ ꯈꯪꯕꯒ ꯖꯔ ꯄꯨꯈꯠꯂꯛꯏꯁꯦ ꯐꯔꯕꯅꯦ ꯅꯪ ꯃꯅꯨꯡꯗ ꯀꯩꯅꯣꯗꯣ ꯋꯤꯟ ꯄꯥꯏꯞꯇꯣ ꯐꯨꯟꯖꯜꯂꯛꯏꯅꯦꯌꯦ꯫ ꯅꯍꯥꯏꯌꯦ꯫ ꯑꯩꯕꯣ ꯑꯝꯇ ꯌꯦꯡꯉꯣꯃꯤ ꯁꯤꯔꯝꯃꯣꯏꯗꯔ ꯑꯝꯇ ꯌꯦꯡꯉꯣꯕ꯫ ꯑꯗꯨꯁꯨ ꯗꯣꯛꯇꯔ ꯇꯩꯗ ꯆꯠ ꯑꯗꯨꯗꯤ ꯉꯁꯥꯏꯒꯤ ꯈꯨꯗꯛꯇ ꯑꯩꯈꯣꯏꯒꯤ ꯑꯦꯂꯣꯄꯦꯊꯤꯒꯤ ꯗꯣꯛꯇꯔꯁꯦ ꯌꯦꯡꯕꯨꯗꯤ ꯌꯦꯡꯉꯦ ꯍꯥꯏꯔꯒꯁꯨ ꯑꯩꯗꯤ ꯊꯥꯏꯔꯣꯏꯗ ꯂꯩꯕꯒꯤ ꯑꯃ ꯍꯧꯖꯤꯛꯀꯤ ꯗꯣꯛꯇꯔꯗꯨꯗ ꯂꯣꯏꯅ ꯀꯟꯁꯔꯟ ꯇꯧꯋꯦ ꯃꯥꯁꯦ ꯑꯁꯥꯝꯗ ꯇꯝꯃꯛꯄ ꯗꯣꯛꯇꯔꯅꯦꯕ ꯑꯗꯣ ꯑꯣꯏꯇꯥꯔꯁꯨ ꯃꯥꯁꯦ ꯖꯦꯅꯤꯝꯁꯇ ꯄꯨꯔꯒ ꯑꯦꯂꯣꯄꯦꯊꯤꯒꯤ ꯍꯤꯗꯥꯛꯀꯤ ꯀꯝꯄꯣꯖꯤꯁꯟ ꯀꯩꯀꯥꯒꯤ ꯃꯇꯥꯡꯗꯁꯨ ꯐꯖꯅꯗꯤ ꯈꯪꯖꯕ ꯏꯁꯄꯦꯁꯦꯂꯥꯏꯁ ꯇꯧꯅ ꯑꯣꯏꯕ ꯍꯥꯏꯇꯥꯔꯦ ꯥ ꯑꯗꯨꯗꯣ ꯑꯩꯅ ꯈꯔ ꯃꯥ ꯇꯥꯟꯅꯕ ꯅꯨꯡꯉꯥꯏ ꯃꯉꯣꯟꯗ ꯌꯦꯡꯕꯩ ꯃꯉꯣꯟꯗ ꯆꯠꯂꯤꯅꯤ ꯑꯗꯨꯒ ꯌꯦꯡꯉꯨ
ꯅꯥꯇꯩ ꯆꯥꯗꯦꯍꯦ
ꯑꯁ ꯑꯗꯨ ꯗꯒꯤꯅꯤ ꯈꯪꯕꯔꯥ ꯑꯩ ꯑꯗꯨꯏ ꯃꯇꯨꯡ ꯇꯥꯔꯛꯄ ꯄꯗ ꯈꯔꯁꯨ ꯆꯥꯗꯤ ꯆꯥꯔꯝꯃꯦꯕꯀꯣ ꯑꯗꯣ ꯆꯥꯔ ꯑꯩꯈꯣꯏꯒꯤ ꯏꯁꯥꯗꯣ ꯃꯤꯡꯖꯦꯟ ꯃꯥꯡꯖꯦꯟ ꯅ ꯆꯥꯕꯥꯗꯩ ꯒꯠꯄ ꯉꯝꯃꯛꯇꯕꯗꯣ ꯈꯪꯕ꯭ꯔꯥ ꯁꯨꯝ ꯆꯥꯔꯁꯨ ꯑꯗꯨꯃꯥꯏꯅ ꯇꯧꯗ ꯌꯦꯔꯨꯝꯁꯨ ꯇꯣꯛꯑꯝꯃꯕꯅꯦ ꯑꯗꯩꯩ ꯅꯍꯥꯟ ꯃꯤꯠꯀꯤ ꯌꯦꯡꯉꯨꯕ ꯀꯥꯟꯗ ꯑꯃꯨꯛ ꯗꯣꯛꯇꯔꯅ ꯄ꯭ꯔꯣꯇꯤꯟ ꯀꯩꯀꯥ ꯄꯤꯛ ꯎꯞ ꯇꯧꯕ ꯑꯝꯇ ꯉꯝꯃꯔꯣꯏ ꯌꯦꯔꯨꯝ ꯀꯨꯏꯅ ꯆꯥꯗ꯭ꯔꯗꯤ ꯅꯪ ꯑꯃꯨꯛꯃꯨꯛ ꯑꯦꯂꯔꯖꯤ ꯇꯧꯕꯩ ꯂꯦꯞꯄꯦ ꯍꯥꯏꯔꯁꯨ ꯑꯥ ꯀꯩꯅꯣ ꯇꯧ ꯀꯟꯁꯦꯟꯇ꯭ꯔꯦꯁꯟꯗꯣ ꯁꯃꯣꯜ ꯑꯦꯃꯥꯎꯟꯇ ꯆꯥꯎꯅ ꯍꯥꯏꯔꯛꯑꯦ ꯑ ꯌꯦꯔꯨꯝ ꯑꯃꯨꯛ ꯈꯔ ꯈꯔ ꯆꯥꯏ ꯍꯞꯇꯥ ꯑꯃꯨꯛꯃꯨꯀ ꯆꯕꯗꯒꯤ ꯍꯦꯟꯅ ꯌꯥꯝ ꯆꯥꯥꯁꯟꯗꯦꯕ ꯑꯗꯨꯁꯨ
ꯑꯥ
ꯂꯥꯏꯌꯣꯡꯒꯗꯤ ꯖꯨꯒꯣꯠ ꯆꯠꯕ ꯉꯥꯛꯇꯥꯅꯤ ꯏꯕꯦꯝꯃꯥ
ꯑꯗꯨꯅꯦ ꯍꯥꯏꯔꯤꯁꯦ ꯍꯥꯏꯗꯤ ꯁꯨꯝ ꯐꯤꯂꯝꯗ ꯀꯩꯗ ꯑꯗꯨꯁꯨ ꯀꯩꯅꯣꯒꯤ ꯐꯤꯂꯝꯗ ꯀꯩꯗ ꯍꯥꯏꯗꯤ ꯃꯤꯒꯤ ꯑꯦꯂꯔꯖꯤꯗꯨꯣ ꯎꯕꯩ ꯋꯥꯅꯤ ꯑꯩꯈꯣꯏ ꯍꯥꯏꯗꯤ ꯑꯩꯈꯣꯏꯗ ꯊꯣꯛꯇꯕꯅꯤꯅ ꯀꯃꯥꯏꯅ ꯇꯧꯋꯤꯗꯣ ꯈꯪꯉꯨꯗꯤ ꯈꯪꯗꯦ ꯑꯗꯨ ꯑꯣꯏꯔꯒꯁꯨ ꯌꯥꯝ ꯁꯥꯊꯤꯖꯥꯠꯅꯤꯀꯣ
ꯑꯁ ꯈꯪꯗꯦ ꯏꯕꯦꯝꯃ ꯑꯩ ꯑꯗꯨꯏ ꯅꯨꯃꯤꯠꯇꯨꯗꯅꯦ ꯅꯥꯜꯂ ꯅꯥꯜꯂ ꯁꯨꯝ ꯆꯥꯎꯈꯠꯂꯛꯄꯗ ꯀꯤꯗꯤ ꯀꯤꯖꯩ ꯍꯦꯛꯇ ꯅꯨꯡꯁꯤꯠ ꯕꯣꯜ ꯀꯥꯝꯕꯗꯧꯅ ꯀꯥꯝꯈꯠꯂꯒ ꯑꯃ ꯑꯩꯈꯣꯏ ꯁꯤꯡꯂꯤꯒ ꯂꯣꯏ ꯎꯈꯠꯂꯛꯄꯗꯨꯅꯦꯕ ꯇꯣꯏꯗꯣ ꯑꯗꯨꯗꯒꯤꯗꯤ ꯉꯥꯛꯇꯪ ꯂꯩꯔꯒ ꯄꯣꯠ ꯐꯨꯜꯂꯛꯄꯗꯨꯗꯗꯤ ꯑꯝꯇ ꯌꯦꯡꯉꯣꯝꯃꯦ ꯑꯩ ꯑꯣ
ꯑꯗꯨꯅꯦ ꯅꯠꯇꯦ ꯑꯗꯨꯕꯨ ꯌꯣꯡꯅꯦ ꯅꯠꯇꯦ ꯑꯩꯈꯣꯏꯁꯨ ꯈꯪꯗꯕꯅꯤꯅꯀꯣ ꯅꯥꯜꯂꯤꯅꯦ ꯍꯥꯏꯕ ꯆꯥꯎꯈꯠꯛꯏꯅꯤ ꯆꯥꯎꯈꯠꯂꯛꯏꯅꯤ ꯀꯩꯅꯣꯅꯦꯅꯦ ꯌꯦꯡꯉꯨꯅꯦ ꯑꯁ ꯁꯥꯊꯤꯔꯦ
ꯁꯤꯃꯥ ꯅꯨꯡꯉꯥꯏ ꯉꯥꯏꯕ ꯗ꯭ꯔꯃꯥ ꯃꯌꯥꯝꯁꯦ ꯌꯦꯡꯗ꯭ꯔꯤꯉꯩ ꯁꯤ ꯌꯥꯄꯣꯠ
ꯃꯥꯅꯦ ꯍꯧꯖꯤꯀꯥꯟ ꯊꯣꯀꯂꯛ ꯏ ꯃꯌꯥꯝꯁꯦ ꯌꯦꯡ ꯍꯟꯗꯛꯀꯤ ꯍꯟꯗꯛꯀꯤ ꯑꯗꯨ ꯍꯥꯏꯔꯒ ꯍꯟꯗꯛꯀꯤ ꯑꯃ ꯀꯩ ꯍꯥꯏꯕ ꯄꯔꯐꯦꯛ ꯀꯔ꯭ꯥꯎꯟꯗꯣ ꯑꯗꯨꯒꯤ ꯁꯥꯏꯠ ꯍꯦꯔꯣꯗꯣ ꯕꯦꯠꯇꯣ ꯑꯗꯨ ꯌꯥꯝ ꯐꯖꯩ ꯑꯩ
ꯐꯖꯩ ꯏꯕꯦꯝꯃ ꯑꯗꯨꯏ ꯑꯗꯨ ꯌꯥꯝ ꯐꯖꯩ ꯀꯩꯅꯣꯗ ꯑꯃ ꯑ ꯃꯃꯥꯡꯒꯤ ꯁꯨꯖꯤꯒ ꯀꯩꯅꯣ ꯀꯨꯝꯕꯗ ꯖꯤꯅꯤ ꯃꯦꯛ ꯃꯦꯛ ꯑꯦ ꯋꯤꯁ ꯍꯥꯏꯕ ꯀꯩꯅꯣꯝꯗꯁꯨ ꯃꯥꯗꯣ ꯄꯣꯁ ꯇꯥꯕꯅꯦꯕ ꯌꯥꯝꯅ
ꯃꯥ ꯑꯗꯨ ꯑꯗꯨꯒꯤ ꯌꯦꯡꯉꯨꯕꯩ ꯃꯌꯥꯝ ꯊꯣꯛꯂꯛꯑꯦꯕꯀꯣ ꯐꯖꯩꯅꯦꯍꯦ ꯃꯗꯣ
ꯐꯖꯩꯌꯦ ꯑꯗꯩ ꯑꯩꯗꯤ ꯄꯔꯐꯦꯛ ꯀꯔ꯭ꯥꯎꯟꯒꯤ ꯍꯦꯔꯣ ꯗꯨꯅꯤꯅꯦ ꯉꯥꯎꯔꯤꯁꯦ ꯅꯪꯕꯨ ꯀꯔꯤꯅꯣꯅꯦ ꯑꯗꯨꯛꯌꯥꯝ ꯋꯥꯡ ꯆꯥꯎꯔꯒ
ꯑꯁ ꯑꯁꯦꯡꯕ ꯑꯁꯦꯡꯕ ꯈꯨꯋꯥꯡꯗꯨꯗꯤ ꯆꯤꯡꯉꯣ ꯑꯗꯨꯒ ꯀꯔꯤꯅꯣ ꯃꯣꯏꯒꯤ ꯔꯤꯌꯦꯂꯤꯇꯤ ꯁꯣꯒ ꯁꯨꯝ ꯃꯥ ꯂꯥꯛꯄ ꯌꯥꯎꯕꯗꯣ ꯑꯗꯩꯩꯗ ꯃꯥ ꯅꯨꯄꯤ ꯑꯃꯅ ꯃꯥꯒꯤ ꯀꯣꯠꯇ ꯂꯤꯠꯄꯗꯨꯗ ꯄꯨꯔꯥ ꯌꯥꯝ ꯊꯤ ꯆꯥꯎꯕꯗꯣ
ꯁꯣꯔꯣ ꯁꯣꯔꯣ ꯆꯤꯡꯕꯗꯣ
ꯕꯗ ꯑꯗꯨ ꯌꯦꯡꯉꯣ ꯃꯤꯗꯣ ꯀꯌꯥꯃꯨꯛ ꯌꯥꯝ ꯆꯥꯎꯔꯝꯃꯅꯤ ꯌꯦꯡꯉꯨꯅꯦ ꯑꯩꯁꯨ ꯑꯁ ꯑꯁꯤ ꯃꯤꯁꯦ ꯐꯗꯤ ꯐꯖꯕꯅꯦ ꯑꯗꯨ ꯅꯨꯄꯥꯗꯣ ꯀꯩꯅꯣ ꯑ ꯑꯃ ꯃꯥꯅ ꯃꯥꯐꯤꯌꯥ ꯁꯥꯕ ꯑꯃꯗ ꯀꯨꯝꯕꯗꯣ
ꯎꯝ ꯎꯝ ꯎꯝ ꯎ ꯅꯥꯝ ꯁꯨꯟ ꯍꯥꯏꯕꯔ꯭ ꯀꯣꯡ ꯃꯦꯟ ꯅꯥꯝ ꯁꯨꯟ ꯁꯨꯅꯥꯏꯕ꯭ꯔꯥ ꯀꯩꯅꯣ ꯏꯊꯧ ꯂꯩꯇ꯭ꯔꯕꯅꯤꯅ ꯁꯤꯒꯨꯝꯕ ꯇꯥ ꯂꯩꯔ
ꯎꯝ
ꯍꯣꯏ ꯑꯗꯨꯗꯨꯁꯨ ꯑꯗꯨꯁꯨ ꯄꯣꯁ ꯌꯥꯝ ꯇꯥꯔꯕꯅꯦꯕ ꯑꯗꯨꯗꯨꯅꯅꯦ ꯏꯕꯦꯝꯃ ꯅꯪꯕꯨꯅꯦ ꯏꯅꯥꯎꯄꯤꯈꯩꯁꯦ ꯂꯣꯏ ꯌꯦꯡꯉꯕꯅꯦꯕ ꯑꯗ ꯑꯩꯁꯨ ꯌꯦꯡꯒꯦ ꯀꯥꯏꯅ ꯈꯟꯖꯔ ꯂꯩꯕ ꯑꯗꯣ ꯑꯩꯈꯣꯏꯒꯤ ꯑꯦꯗꯤꯛꯁꯟꯁꯦ ꯍꯦꯛꯇ ꯌꯦꯡ ꯍꯧꯒꯔꯗꯤ ꯁꯤꯒꯦ ꯇꯧꯋꯤꯗꯅ ꯑꯪ ꯉꯥꯏ ꯉꯝꯗꯕꯗꯣ ꯃꯣꯏ ꯌꯥꯝ ꯅꯨꯡꯉꯥꯏ ꯑꯗꯨ ꯁꯨꯡ ꯉꯥꯏꯔꯦ ꯁꯨꯡꯥꯏ ꯂꯩꯔꯦ ꯁꯨꯝ ꯉꯥꯏ ꯂꯩꯔꯦ ꯑꯗꯨꯒ ꯃꯗꯣ ꯚꯤꯂꯦꯟ ꯑꯣꯏꯔꯒꯁꯨ ꯌꯦꯡꯖꯒꯦ ꯀꯥꯏꯟ ꯈꯟꯕꯅꯦ ꯁꯤ ꯍꯥꯏꯔꯛꯄꯗꯒꯤꯗꯤ ꯑꯗꯨꯝ ꯇꯣꯛꯑꯦ ꯑꯗꯨꯕꯨ ꯍꯟꯗꯛ ꯌꯦꯡꯒꯦ ꯈꯜꯂꯤ ꯍꯟꯗꯛ ꯑꯃꯨꯛ ꯌꯦꯡꯒꯦ ꯈꯜꯂꯤ
ꯇꯜꯂꯍꯦ ꯌꯥꯝꯅ ꯑꯁꯦꯡꯕ ꯑꯩꯁꯨꯅꯦꯀꯣ ꯑꯗꯨꯃꯥꯏꯅ ꯇꯧꯒ ꯁꯤ ꯍꯥꯏꯕꯁꯤ ꯀꯃꯥꯏꯅ ꯇꯧꯗꯦꯁꯦ ꯀꯦꯛꯄ ꯅꯪ ꯃꯅꯤꯄꯨꯔꯤ ꯋꯥꯔꯤ ꯄꯥꯕ꯭ꯔꯥ
ꯃꯅꯤꯄꯨꯔꯤ ꯋꯥꯔꯤ ꯂꯥꯏꯔꯤꯛꯇꯤ ꯄꯥꯗꯤ ꯄꯥꯗꯦ ꯋꯥꯔꯤ ꯃꯔꯛ ꯃꯔꯛꯇ ꯑꯃꯅꯤ ꯑꯃꯅꯤꯒ ꯀꯩ ꯇꯥꯏꯀꯣ꯫ ꯑꯗꯨ ꯅꯠꯇꯕꯤꯗ ꯌꯥꯝꯅ꯫ ꯌꯥꯝꯗꯤ ꯇꯥꯗꯤ ꯇꯥꯗꯦ ꯃꯥꯁꯨ ꯑꯦꯗꯤꯛ ꯌꯥꯝ ꯆꯨꯏꯅꯦ ꯑꯗꯨꯁꯨ ꯑꯃꯅꯤ ꯇꯥꯕ ꯍꯧꯔꯒꯗꯤ ꯐꯔꯛ ꯌꯥꯝ ꯇꯥꯏꯅꯦ꯫
ꯏꯕꯦꯝꯅ ꯑꯦꯗꯤꯛ ꯆꯨꯕ ꯍꯥꯏꯕꯨꯅꯦ ꯑꯃ ꯍꯦꯟꯗꯦ ꯇꯥꯗꯦꯗꯣ ꯅꯪꯅ ꯍꯦꯟꯗꯦ ꯑꯩꯅ ꯇꯥꯗꯦ ꯍꯥꯏꯕ ꯑꯃ ꯂꯩꯕꯗꯣ꯫
ꯑ-ꯑꯥ ꯍꯣꯏ ꯇꯥꯔꯦ꯫ ꯇꯥꯔꯦ꯫
ꯑꯦ ꯑꯗꯩꯗꯨꯗꯅꯦ ꯑꯗꯩꯗꯨꯗ ꯂꯦꯝꯕꯗꯣ ꯉꯥꯎꯔꯤꯅꯦꯃꯦ ꯉꯥꯎꯔꯦ ꯑꯗꯨꯏꯗꯨꯒꯅꯦ ꯏꯕꯦꯝꯃ ꯏꯃꯥꯟꯅꯕꯤꯗꯅꯦ ꯕꯥꯃꯣꯟ ꯅꯨꯄꯥ ꯉꯥꯎꯋꯦ ꯇꯧꯁꯜꯂꯨꯗꯅ ꯑꯩꯅꯅꯦ ꯕꯥꯃꯣꯟ ꯅꯨꯄꯥ ꯑꯃ ꯁꯦꯝꯃꯛꯄ ꯌꯥꯎꯒ꯭ꯔꯕꯅꯦ꯫ ꯋꯥꯔꯤꯁꯤꯒꯤ ꯖꯨꯒꯣꯠ ꯆꯥꯗꯕꯩ ꯆꯥꯡꯖꯦ꯫ ꯑꯗꯅꯦ ꯕꯥꯃꯣꯟ ꯅꯨꯄꯥꯁꯤꯗ ꯀꯩꯅꯣꯅꯦ ꯃꯇꯝꯗꯨꯗ ꯉꯥꯎꯕꯗꯣ ꯃꯤ ꯂꯣꯏꯅꯕꯨꯗꯤ ꯉꯥꯎꯅꯕꯅꯦꯅ ꯈꯪꯕ꯭ꯔꯥ꯫
ꯅꯪꯅ ꯀꯔꯥꯝ ꯍꯦꯜꯂꯤꯅꯦꯕ ꯅꯠꯇ꯭ꯔ꯫
ꯑꯗꯨꯗꯩ ꯀꯅꯥꯥ ꯑꯃ ꯍꯦꯟꯗꯅ ꯏꯃꯥꯟꯅꯕꯤꯁꯤꯗ ꯍꯥꯏꯔꯨꯔꯦ ꯑꯗꯨꯗꯩ ꯏꯃꯥꯟꯅꯕꯤꯅ ꯁꯦꯝꯖꯜꯂꯛꯇꯅꯦ ꯏꯕꯦꯝꯃꯃꯥ ꯅꯨꯄꯥ ꯑꯃ ꯁꯤꯟꯖꯜꯂꯛꯇꯅꯅꯦ ꯑꯁ ꯆꯦꯟꯒ꯭ꯔꯕꯅꯦ꯫ ꯌꯥꯝ ꯅꯩꯕꯩ ꯋꯥꯔꯤ
ꯍꯦꯟꯒꯗꯕꯅꯤ ꯀꯔꯥꯝꯃ ꯍꯦꯟꯒꯗꯝꯅꯤ ꯑꯩꯈꯣꯏꯁꯦ ꯊꯥꯏꯅꯗꯩ ꯑꯝꯇ ꯌꯥꯎꯔꯛꯇ꯭ꯔꯕꯅꯤ ꯁꯤꯒꯨꯝꯕꯁꯦ꯫ ꯈꯔ ꯃꯔꯛ ꯃꯔꯛꯇ ꯑꯃꯨꯛ ꯄꯨꯊꯣꯛ
ꯃꯥꯅꯦ ꯈꯒ ꯑꯁꯦꯡꯕ ꯑꯗꯨꯅꯦ ꯍꯥꯏꯖꯦ
ꯖꯜꯂ ꯂꯩꯕꯁꯦ ꯌꯥꯝ ꯋꯥꯏ꯫
ꯑꯁꯦꯡꯕ ꯑꯁ ꯌꯥꯝ ꯋꯥꯏ ꯌꯥꯝ ꯋꯥꯏꯀꯣ ꯑꯁ ꯂꯦꯝꯕ ꯌꯥꯝ ꯋꯥꯏꯗ ꯈꯔ ꯀꯩ ꯍꯥꯏꯅꯤ ꯈꯔ ꯃꯊꯣꯡ ꯆꯥꯗ꯭ꯔꯒꯅ ꯈꯔ ꯅꯨꯡꯉꯥꯏꯕꯣꯏ ꯅꯤꯡꯉꯤ ꯀꯥꯏꯗꯒꯤ ꯂꯦꯝꯖꯤꯟꯅ ꯂꯩꯕꯁꯦ ꯌꯥꯝ ꯋꯥꯏ ꯕꯤꯠꯀ ꯂꯩꯇꯦ꯫
ꯑꯗꯨꯅꯦ ꯑꯩꯈꯣꯏꯁꯦ ꯂꯥꯡꯉꯛꯇꯕ ꯉꯥꯎꯔꯛꯇꯕ ꯅꯪꯁꯨꯅꯦ ꯅꯍꯥꯟꯋꯥꯏ ꯃꯦꯝ ꯇꯨꯏꯁꯟ ꯂꯥꯛꯏꯗꯣ ꯂꯥꯏꯔꯤꯛꯇ ꯇꯧꯖꯗꯅ ꯀꯩꯝꯇ꯫
ꯍꯣꯏ ꯑꯗꯨꯅꯦ ꯍꯥꯏꯖꯦ ꯏꯕꯦꯝꯃ ꯑꯗꯨꯗ ꯑꯁꯦꯡꯕ ꯑꯗꯨ ꯇꯨꯏꯁꯟꯗ ꯂꯥꯛꯄꯁꯤꯡꯗꯣ ꯑꯁꯦꯡꯕ ꯀꯩ ꯍꯥꯏꯅꯤ ꯄꯨꯔꯥ ꯆꯨꯝꯗ꯭ꯔꯤꯡ ꯉꯥꯛꯇꯅꯦ ꯍꯥꯏꯕ ꯀꯩꯝꯇ ꯀꯩꯅꯣ ꯇꯧꯗꯕꯅꯦ ꯍꯥꯏꯕ꯫
ꯑꯗꯨꯅꯦ꯫ ꯅꯨꯄꯥ ꯈꯔꯗꯤ ꯉꯥꯎꯁꯟꯅꯕ ꯑꯃꯅꯤ ꯑꯗꯤ ꯈꯔ ꯌꯥꯎꯕ ꯃꯥꯜꯂꯤꯦ ꯃꯦꯝꯅꯗꯤ ꯂꯨꯅ ꯇꯧꯕꯗꯣ ꯑꯩꯈꯣꯏꯅꯗꯤ ꯗꯦꯝ ꯇꯝꯗ꯭ꯔꯝꯅꯤꯅ ꯈꯪꯗ꯭ꯔꯦꯀꯣ꯫
ꯑ ꯑ ꯍꯣꯏ ꯍꯣꯏ ꯃꯆꯤꯟ ꯌꯥꯝ ꯈꯨꯝꯕꯗꯣ ꯑꯗꯨꯃꯥꯏ ꯆꯒꯠ ꯆꯒꯠ ꯂꯥꯎꯕ ꯑꯃꯅꯤꯕꯨꯗꯤ ꯌꯥꯎꯕꯅꯦ꯫
ꯑꯗꯣ ꯑꯗꯨꯒꯨꯝꯕꯗꯨꯅ ꯍꯦꯟꯅ ꯂꯥꯛꯆꯔꯛꯑꯦ ꯗꯨꯅꯦ ꯏꯕꯦꯝ
ꯑꯁꯦꯡꯕ ꯑꯩꯈꯣꯏ ꯀꯩꯝ ꯋꯥꯥꯟꯗꯦ ꯑꯑꯣꯏꯕ ꯃꯣꯏꯅ ꯍꯦꯟꯅ ꯄꯨꯟꯁꯤ ꯃꯣꯏꯅ ꯂꯥꯏꯐꯁꯦ ꯃꯣꯏꯅ ꯅꯩ ꯂꯩꯔꯝꯃꯦ ꯏꯕꯦꯝꯃ
ꯃꯔꯦꯛ ꯃꯍꯥꯎ ꯊꯣꯛꯑꯝꯃꯦꯕ ꯅꯠꯇ꯭ꯔꯥ꯫
ꯑꯗꯨꯅꯦ ꯍꯥꯏꯁꯦ ꯑꯁ꯫ ꯑꯗꯨꯅꯦ ꯍꯥꯏꯁꯦ ꯁꯥꯏ ꯀꯩꯅꯣ ꯈꯤꯇꯪꯒ ꯆꯠꯂꯒ ꯑꯁ ꯅꯨꯡꯉꯥꯏꯖꯔꯦ ꯀꯥꯏꯅ ꯈꯜꯂꯤꯖꯦ ꯑꯁ ꯌꯥꯝ ꯋꯥꯠꯂꯝꯃꯤꯗ ꯌꯥꯝ ꯋꯥꯠꯂꯝꯃꯤꯗ꯫
ꯌꯥꯗ꯭ꯔꯦ ꯌꯥꯗ꯭ꯔꯦ꯫
ꯌꯥꯝ ꯄꯨꯟꯁꯤꯒꯤ ꯃꯍꯥꯎꯖꯦ ꯏꯕꯦꯝꯃ ꯈꯨꯏ ꯂꯩꯔꯝꯃꯦ ꯑꯈꯣꯏꯗꯤ꯫
ꯑꯗꯨꯅꯤ꯫ ꯃꯣꯏꯗꯩ ꯈꯔ ꯇꯝ ꯥꯗ꯭ꯔꯥꯗꯤ
ꯑꯗꯨꯅꯦ ꯃꯥꯅꯦ ꯈꯪꯗꯦ ꯇꯜꯂꯦ ꯑꯁꯦꯡꯕ ꯑꯦ ꯑꯗꯨ ꯍꯥꯏꯔꯒ ꯑꯩ ꯀꯩꯅꯣꯝ ꯅꯤꯡꯁꯤꯡꯉꯦ ꯅꯉꯣꯟꯗ ꯍꯪꯉꯦ ꯇꯧꯔꯝꯕꯅꯦ ꯑꯃ ꯅꯕꯅꯃꯨꯛꯀꯤ ꯅꯪꯒꯤ ꯃꯥꯏꯒꯤ ꯗꯣꯛꯇꯔ ꯅꯨꯨꯄꯥꯗꯣ ꯑꯗꯨꯗꯣ ꯑꯗꯨꯝ ꯂꯥꯛꯈꯤꯗ꯭ꯔꯥ
ꯑꯗꯨꯗꯣ ꯑꯩꯈꯣꯏ ꯆꯦꯗꯣ ꯇꯣꯛꯈ꯭ꯔꯕ ꯃꯥꯜꯂꯦꯕ ꯃꯣꯏꯁꯦ ꯑꯩꯅ ꯁꯨꯝ ꯇꯥꯕꯗꯅꯦ ꯑꯩꯅ ꯃꯣꯏꯁꯦ ꯏꯃꯨꯡꯁꯦ ꯄꯩꯁꯥꯕꯨꯗꯤ ꯑꯗꯨꯝ ꯄꯥꯏꯖꯕꯅꯦ ꯈꯣꯏ ꯆꯦ ꯍꯣꯏ ꯑꯗꯨ ꯑꯗꯨ ꯅꯠꯇꯕꯤ ꯃꯣꯏꯒꯤ ꯃꯅꯥꯎ ꯅꯨꯄꯥꯒꯤ ꯊꯕꯛꯀꯤ ꯇꯧꯅꯕꯗ ꯈꯔ ꯏꯟꯁꯤꯗꯦꯟ ꯈꯔ ꯊꯣꯛꯄ ꯃꯥꯜꯂꯦꯕꯀꯣ
ꯑꯣ
ꯃꯣꯏꯗꯣ ꯑꯗꯨꯝ ꯈꯪꯅ ꯆꯥꯟꯅꯕꯁꯤꯡꯗꯤ ꯈꯔ ꯊꯥꯞꯅ ꯂꯩ ꯋꯥꯔꯤ ꯋꯥꯇꯥꯏ ꯈꯔ ꯁꯥꯟꯅꯗꯕꯩ ꯇꯥꯏꯞ ꯇꯧꯋꯦꯕ ꯑꯩꯈꯣꯏꯅ ꯑꯦꯄ꯭ꯔꯣꯁ ꯇꯧꯕꯗꯁꯨ ꯑꯗꯨ ꯃꯦꯁꯦꯁꯀꯨꯝꯕꯗꯣ ꯄꯥꯛ ꯍꯜꯂꯛꯇ꯭ꯔꯦ ꯑꯗꯩꯩ ꯐꯣꯟ ꯀꯣꯜꯗꯤ ꯃꯥꯁꯦ ꯅꯔꯁ ꯑꯣꯏꯕꯅꯤꯅ ꯇꯨꯝꯕꯒꯤ ꯀꯩꯅꯣ ꯇꯧꯕꯅ ꯐꯣꯟꯁꯦ ꯑꯗꯨꯝ ꯑꯅꯝꯕ ꯄꯤꯛ ꯑꯞ ꯇꯧꯔꯛꯇꯕꯅꯦꯕ ꯃꯥꯅ ꯇꯧꯔꯛꯄ ꯈꯛꯇꯅꯦꯕ ꯑꯩꯅ ꯄꯥꯏꯁꯦ ꯑꯗꯨꯗ ꯎꯝ ꯁꯛꯁꯨ ꯈꯔ ꯇꯥꯈꯠꯄꯅꯤꯅ ꯊꯥꯏꯅꯕꯨꯗꯤ ꯍꯧꯖꯤꯛꯄꯨꯗꯤ ꯈꯔ ꯐꯔꯕꯅꯦꯕ ꯗꯣ ꯀꯩꯍꯥꯏꯅꯤ ꯑ ꯃꯦꯁꯦꯁꯇꯣ ꯍꯟꯖꯤꯟꯖꯟ ꯑꯗꯨꯝ ꯊꯥꯔꯕꯅꯦꯕ ꯑꯩ ꯍꯥꯏꯔꯛꯀꯦꯅ ꯍꯥꯏꯔꯒ ꯑꯗꯨꯝ ꯍꯥꯏꯔꯛꯇ꯭ꯔꯦꯕ ꯑꯗꯒꯤ ꯑꯩꯅ ꯃꯃꯥ ꯑꯗꯨꯁꯨ ꯑꯃꯨꯛ ꯀꯩꯗꯧꯋꯦꯗ ꯆꯥꯛ ꯆꯥꯅꯕ ꯀꯥꯟꯗꯨꯗ ꯑꯩꯈꯣꯏ ꯃꯥꯥꯍꯣꯏꯒ ꯑꯃꯨꯛ ꯀꯩꯅꯣ ꯑꯩꯈꯣꯏ ꯃꯥ ꯗꯥꯢꯔꯦꯛ ꯃꯛꯇꯤ ꯅꯠꯇꯕ ꯑ ꯑꯣꯟꯖꯟꯅꯔꯒ ꯀꯩꯅꯣ ꯇꯧ ꯑꯩꯈꯣꯏ ꯈꯔ ꯁꯥꯎꯅꯕ ꯇꯥꯏꯞꯇ ꯋꯥ ꯉꯥꯡꯅꯕ ꯇꯥꯏꯞ ꯇꯧꯕ ꯑꯃ ꯌꯥꯎꯒꯤꯅ ꯍꯥꯏꯕ ꯑꯗꯒꯤ ꯑꯩꯅ ꯃꯦꯁꯦꯁꯁꯨ ꯑꯃꯨꯛ ꯊꯥꯗ꯭ꯔꯦꯕ ꯑꯅꯤꯃꯛ ꯃꯈꯥꯗꯗꯤ ꯑꯗꯣ ꯑꯍꯨꯝꯔꯛꯄꯨꯗꯤ ꯊꯥꯔꯝꯕꯅꯦ ꯑꯗꯨꯑꯣꯏ ꯑꯩꯅ ꯍꯥꯏ ꯎꯝ ꯐꯪꯗ꯭ꯔꯦ ꯐꯔꯛ ꯇꯥꯔꯦꯕꯨ ꯍꯥꯏꯔꯒꯁꯨ ꯑꯗꯨꯃꯥꯏꯅ ꯇꯧ ꯌꯥꯏꯅ ꯑꯗꯣ ꯃꯣꯏꯅ ꯑꯩ ꯃꯥꯏꯗꯣ ꯏꯝꯄ꯭ꯔꯨꯞꯃꯦꯟ ꯂꯥꯛꯇꯥꯔꯒꯁꯨ ꯁꯤꯜꯛꯛꯇꯤ ꯇꯧꯕꯗꯣꯨꯃꯨꯛ ꯇꯧꯕꯗ ꯂꯨꯄꯥ ꯂꯤꯁꯤꯡ ꯃꯉꯥꯅꯦꯅꯪꯕꯨ ꯇꯥꯎꯋꯣ ꯑꯗꯨ ꯇꯧꯅꯕꯒꯤ ꯍꯥꯏꯕꯅꯦꯕ ꯑ ꯑꯗꯨꯅꯦ ꯌꯦꯡꯉꯣ ꯑꯗꯨ ꯍꯥꯏꯕꯗꯨꯗ ꯑꯩꯅ ꯈꯔ ꯂꯩꯔ ꯂꯥꯛꯀꯦ ꯍꯧꯖꯤꯛ ꯄꯩꯁꯥ ꯋꯥꯔꯤꯗꯤ ꯍꯥꯏꯕꯅꯤ ꯑꯩꯈꯣꯏꯆꯦꯗꯣ ꯑꯩ ꯄꯩꯁꯥ ꯋꯥꯏ ꯈꯪꯕꯅꯤꯅ ꯍꯣꯏ ꯍꯣꯏ ꯀꯩꯁꯨ ꯀꯥꯏꯗꯦꯅ ꯍꯥꯏꯔꯒꯗꯤ ꯇꯣꯛꯈ꯭ꯔꯦ ꯑꯗꯣ ꯑꯩꯉꯣꯟꯗ ꯗꯣꯛꯇꯔ ꯃꯁꯥꯃꯛꯅ ꯍꯥꯏꯔꯤꯅꯤꯀꯣ ꯍꯌꯦꯡ ꯃꯁꯤꯟꯗꯣ ꯂꯥꯛꯑꯀꯥꯟꯗ ꯅꯪ ꯇꯧꯒꯦ ꯍꯥꯏꯗꯤ ꯑꯣꯞꯁꯅꯦꯜ ꯑꯣꯏꯌꯦ ꯑꯗꯣ ꯍꯧꯖꯤꯛ ꯍꯧꯖꯤꯛꯀꯤ ꯑꯔꯖꯦꯟ ꯑꯣꯏꯅ ꯇꯧꯕꯗꯤ ꯗꯔꯀꯥꯔ ꯂꯩꯇꯦ ꯅꯪꯅ ꯐꯖꯅꯤꯡꯉꯗꯤ ꯍꯦꯟꯅ ꯐꯖꯅꯤꯡꯕ ꯇꯥꯔꯒꯗꯤ ꯍꯥꯏꯗꯤ ꯈꯔ ꯊꯨꯅ ꯐꯅꯤꯡꯉꯗꯤ ꯇꯧꯁꯤꯅꯦꯕ ꯑꯗꯩꯩꯗ ꯃꯥꯏꯗꯣ ꯐꯦꯁ ꯋꯥꯁ ꯇꯥꯕ ꯀꯥꯟꯗ ꯑꯩꯒꯤ ꯐꯦꯁ ꯋꯥꯁ ꯃꯥꯅ ꯀꯩꯅꯣ ꯇꯧꯛꯔꯛꯏꯁꯦ ꯈꯪꯕꯔ꯭ ꯑꯩꯈꯣꯏꯒꯤ ꯄꯤꯂꯤꯡ ꯇꯧꯅꯕ ꯑꯦꯛꯖꯣꯐꯤꯗꯦꯠ ꯇꯧꯕꯗꯣ ꯑꯗꯨ ꯈꯔ ꯌꯥꯎꯋꯦꯕ ꯑꯗ ꯑꯗꯨ ꯌꯥꯎꯕꯅꯤꯅ ꯑꯩꯅ ꯑꯗꯨꯒꯤ ꯄꯤꯜꯗꯣ ꯑꯃꯨꯛ ꯇꯧꯔꯗꯤ ꯑꯩꯁꯨ ꯃꯥꯏ ꯁꯀꯤꯟ ꯈꯤꯇꯪ ꯄꯥꯗꯥꯕ ꯃꯑꯣꯡ ꯂꯥꯛꯄꯅꯤ ꯀꯤꯗꯅꯀꯣ ꯁꯟꯁꯀ꯭ꯔꯤꯟꯅꯤ ꯌꯥꯝ ꯊꯥꯅ ꯊꯥꯅ ꯑꯗꯨꯒꯤ ꯑꯩꯅ ꯃꯈꯥ ꯇꯥꯅ ꯆꯠ ꯇꯦꯕꯀꯣ ꯑꯗꯨꯒꯤ ꯃꯥꯅ ꯑꯩꯒꯤꯁꯨ ꯁꯦꯁꯟ ꯃꯈꯥ ꯇꯥꯅ ꯂꯥꯛꯇꯕꯗꯨꯗ ꯍꯥꯏꯔꯛꯇ꯭ꯔꯤꯔꯥ ꯀꯩꯒꯤꯅꯣ ꯈꯪꯗꯦꯕ ꯑꯗꯒꯤ ꯏꯟꯁꯤꯗꯦꯟ ꯑꯃꯅ ꯀꯩꯗꯧꯒꯦ ꯍꯥꯏꯔ ꯀꯥꯟꯗ ꯎꯝ ꯑꯩꯅ ꯁꯨꯝ ꯆꯤꯡꯅꯔꯛꯄꯅꯦꯕ ꯗꯨꯗ ꯑꯩꯅ ꯂꯣꯏꯕ ꯀꯥꯟꯒꯤꯁꯦ ꯑꯩꯅ ꯂꯣꯏꯕꯒꯤꯗ ꯀ꯭ꯂꯥꯁꯀꯤ ꯁꯦꯁꯟ ꯆꯠꯄꯁꯦ ꯁꯩꯁꯦ ꯃꯣꯏꯁꯦ ꯑꯩꯈꯣꯏꯒꯤ ꯏꯟꯖꯦꯛꯁꯟ ꯀꯥꯞꯄꯩ ꯒ꯭ꯂꯨꯇꯥꯊꯤꯌꯟ ꯀꯥꯏ ꯀꯥꯞꯅꯩꯗꯅ ꯀꯣ ꯉꯧꯅꯕ ꯀꯨꯠꯆꯨ ꯑꯗꯨꯒ ꯃꯗꯨꯒꯤꯔꯥ ꯅꯠꯇ꯭ꯔꯒꯅ ꯍꯧꯖꯤꯛꯀꯤ ꯅꯨꯄꯥ ꯃꯁꯥꯗꯨꯗꯤ ꯀꯩꯅꯣꯗꯨ ꯀꯣꯁꯃꯦꯇꯤꯛ ꯁꯔꯖꯔꯤꯅ ꯃꯥꯗꯤ ꯍꯛꯆꯥꯡꯒꯤ ꯑꯇꯩ ꯑꯇꯩ ꯕꯣꯗꯤ ꯄꯥꯔꯠꯁꯨ ꯂꯣꯏ ꯇꯧꯕꯅꯤ ꯀꯣ ꯑꯗꯩꯗ ꯃꯥꯁꯦ ꯄ꯭ꯔꯣꯐꯥꯏꯜꯗꯕꯨꯗꯤ ꯌꯥꯝ ꯐꯖꯩ ꯑꯗꯣ ꯀꯝꯄ꯭ꯂꯦꯟ ꯑꯃ ꯇꯧꯕ꯭ꯔ ꯀꯩꯅꯣꯝ ꯇꯧꯋꯦꯕ ꯑꯩꯅ ꯂꯥꯁꯀꯤ ꯆꯠꯄꯁꯤꯗ ꯃꯣꯏꯅ ꯑꯩ ꯎꯅ ꯆꯪꯒꯦ ꯇꯧꯕꯗꯨꯗ ꯗꯣꯛꯇꯔꯗꯣ ꯍꯥꯏꯐꯦꯠ ꯋꯥꯔꯤ ꯁꯥꯟꯅꯒꯦꯅ ꯇꯧꯕꯗꯨꯗ ꯀꯩꯗꯧꯒꯦꯗ ꯑꯩꯅ ꯑꯔꯣꯏꯕ ꯅꯠꯇ ꯃꯥꯜꯂꯦ ꯑꯍꯥꯟꯕ ꯑꯣꯏꯔ ꯃꯥꯜꯂꯦ ꯑꯍꯥꯥꯟꯕꯒꯤꯗꯣ ꯑꯣꯏꯔ ꯃꯥꯜꯂꯦ ꯗꯣꯛꯇꯔ ꯎꯅꯕ ꯆꯪꯕꯗꯨꯗ ꯑꯗꯩꯗ ꯃꯣꯏꯁꯦ ꯋꯥꯔꯤ ꯋꯥꯇꯥꯏ ꯁꯥꯔ ꯁꯥꯟꯅꯔꯝꯃꯒ ꯑꯩꯈꯣꯏꯒꯤ ꯄꯦꯁꯦꯟꯗꯨꯅ ꯑꯩꯅ ꯇꯥꯍꯧꯕ ꯀꯥꯟꯗꯅꯦꯀꯣ ꯃꯣꯏꯅ ꯁꯨꯃꯥꯏꯅ ꯍꯥꯏꯕ ꯑꯗꯨ ꯑꯣꯏꯇꯥꯔꯒꯁꯨ ꯁꯨ ꯅꯪꯅ ꯁꯤꯒꯤ ꯀꯩꯅꯣ ꯑꯥꯐꯇꯔ ꯃꯦꯠꯀꯤ ꯃꯇꯥꯡꯗ ꯁꯤ ꯑꯣꯏꯊꯣꯛꯄ ꯌꯥꯏ ꯍꯥꯏꯕꯗꯣ ꯑꯩꯈꯣꯏꯗ ꯍꯥꯟꯅ ꯍꯥꯏꯗꯨꯗꯤ ꯅꯈꯣꯏꯅ ꯏꯪꯂꯤꯁꯇ ꯃꯣꯏꯁꯦ ꯃꯁꯦꯟ ꯀꯟꯚꯔꯖꯦꯁꯟ ꯇꯧꯕꯗꯣ ꯇꯥꯍꯧꯋꯦꯕ ꯑꯩꯅ
ꯑꯥ ꯑꯥ ꯑꯥ
ꯑꯗꯨꯒꯤ ꯄꯣꯠꯇꯣ ꯑꯩꯅ ꯈꯜꯂꯤ